ꯎꯝ ꯇꯥꯕ꯭ꯔꯣ
ꯑꯥ
ꯑꯦ ꯀꯩꯗꯧꯔꯤꯅꯣ
ꯑꯩꯔ
ꯎꯝ
ꯆꯥꯛ ꯊꯣꯡꯡꯂꯕꯅꯦ
ꯅꯪꯅ ꯊꯣꯡꯕ
ꯑꯩꯅ ꯊꯣꯡꯕꯅꯤ ꯉꯁꯥꯏ ꯑꯩꯈꯣꯏꯗꯤ ꯆꯥꯕ ꯂꯣꯏꯈ꯭ꯔꯦꯕꯀꯣ ꯑꯗꯨꯒ ꯑꯁꯤꯗ ꯄꯣꯠ ꯍꯣꯟꯕꯁꯤꯡꯗꯣ ꯑꯗꯨꯒꯤ ꯑꯃꯨꯛꯀ ꯆꯥꯛ ꯄꯤ ꯆꯠꯁꯦ ꯍꯥꯏꯕ ꯑꯗꯨꯒꯤ ꯑꯩ ꯊꯣꯡꯕꯤꯕ ꯃꯤꯒꯤ ꯌꯥꯝꯗꯕꯅꯤꯅ
ꯐꯩꯅꯦ ꯅꯪꯁꯦ
ꯇꯣ ꯑ ꯊꯣꯡꯕꯁꯨ ꯍꯩ ꯂꯣꯏꯅ ꯍꯩ
ꯆꯞ ꯆꯥꯔꯦ ꯂꯣꯏꯅ ꯍꯥꯏꯌꯦ ꯍꯥꯏꯕꯀꯣ ꯆꯥꯛꯐꯨꯝ ꯑꯆꯥꯎꯕꯗ ꯊꯣꯡꯕ ꯍꯥꯏꯕ꯭ꯔꯥ
ꯑꯁ ꯆꯐꯨ ꯑꯆꯧꯕꯗꯨꯅꯦꯅꯦ ꯑꯩꯅ ꯊꯣꯡꯕꯗꯣ
ꯑ
ꯃꯆꯥꯗꯨꯅ ꯇꯤꯉ
ꯑꯣꯣꯟ ꯑꯣ ꯅꯣꯏꯗꯤ ꯏꯁ꯭ꯇꯤꯝ ꯇꯧꯕꯗꯨꯔꯣ ꯅꯠꯇ꯭ꯔꯒ ꯗꯥꯏꯔꯦꯛ ꯃꯥꯏꯗ ꯇꯤꯛꯄ꯭ꯔꯥ
ꯏꯁꯇꯤꯝ ꯇꯧꯕꯁꯨ ꯇꯧꯋꯦ ꯑꯦꯁ ꯑꯗꯨꯕꯨ ꯏꯁꯇꯤꯝ ꯇꯕꯨꯗꯤ ꯑꯦꯛꯁꯄꯥꯔꯠ ꯑꯣꯏꯗꯤꯦꯍꯦ ꯃꯨꯟꯗꯕꯁꯨ ꯌꯥꯎꯋꯦ
ꯑꯣ ꯆꯦꯡꯗꯤ ꯅꯣꯏ ꯂꯥꯎꯒꯔꯥ ꯅꯠꯇ꯭ꯔꯒ ꯂꯩꯕ꯭ꯔꯥ
ꯀꯨꯏꯔꯥ
ꯎꯝ
ꯑꯩꯈꯣꯏꯒꯤꯗꯤ ꯂꯧ ꯂꯩꯩꯌꯦ ꯑ ꯑꯗꯨꯗꯣ ꯁꯤ ꯑꯩꯒꯤ ꯑꯪꯀꯜꯈꯣꯏꯗꯤ ꯂꯧ ꯇꯧꯗ
ꯑꯣ
ꯃꯣꯏꯗꯤ ꯃꯤꯉꯣꯟꯗ ꯅꯉꯣꯟꯗ ꯄꯩꯁꯥ ꯐꯁ ꯀꯗꯥꯏ ꯌꯥꯝ ꯇꯥꯕꯅꯤꯗ ꯁꯤꯅꯤꯁꯦ ꯎꯝ ꯍꯜꯂꯣ
ꯎꯝ
ꯎꯝ ꯑꯩꯈꯣꯏꯗꯤ ꯂꯧ ꯇꯧꯋꯦ ꯇꯝꯄꯥꯛꯀꯤ ꯆꯤꯡꯒꯤ ꯅꯠꯇꯦ
ꯑꯣ ꯅꯣꯏ ꯇꯝꯄꯥꯛ ꯑꯆꯥꯕꯜ ꯅꯣꯏ ꯂꯩꯕ꯭ꯔ ꯂꯝ
ꯎꯝ
ꯂꯝ ꯑꯆꯕ ꯂꯩꯕꯒꯤꯔꯣ
ꯑꯩꯈꯣꯏꯗꯣ ꯁꯪꯉꯝꯃꯅꯤꯅꯦ
ꯑꯣ
ꯑꯩꯒꯤ ꯕ꯭ꯔꯗꯔꯒꯤ ꯑꯩꯈꯣꯏꯒꯤ ꯅꯠꯇꯦ ꯑꯩꯈꯣꯏꯗꯤ ꯌꯨꯝ ꯄꯥꯟꯈ꯭ꯔꯅꯤ ꯑꯩꯈꯣꯏꯒꯤ ꯂꯩꯇꯦꯜꯗꯧ
ꯑꯩꯒꯤ ꯕ꯭ꯔꯗꯔꯒꯤ ꯍꯥꯏꯕꯅꯤꯀꯣ ꯑꯩꯗꯤ ꯂꯧ ꯂꯩꯇꯦ ꯑꯩꯒꯤ ꯅꯨꯄꯥꯒꯤꯗ ꯂꯩꯕ꯭ꯔꯥ ꯈꯪꯗꯦ
ꯅꯣꯏꯁꯨ ꯅꯨꯄꯥꯅ ꯂꯧꯕ꯭ꯔꯥ ꯅꯨꯄꯥꯁꯨ ꯑꯇꯣꯝꯕꯅ ꯂꯧꯕ꯭ꯔꯥ
ꯑꯩꯈꯣꯏꯖꯤꯛ ꯑꯇꯣꯝꯕꯁꯨ ꯂꯩꯇꯦ ꯑꯍꯟꯁꯨ ꯂꯩꯇꯦ ꯑꯃꯈꯛꯇ
ꯍꯥꯏꯕꯗꯤ ꯅꯣꯏꯒꯤꯁꯦ
ꯎꯝ
ꯑꯍꯟꯅꯔꯥ ꯇꯃꯟꯅꯔꯥ
ꯀꯅ
ꯑꯣ
ꯎꯝ
ꯑꯗꯨ ꯐꯧ ꯅꯣꯏ ꯑꯣꯜꯂꯤꯁꯦ ꯇꯤꯟꯗ ꯇꯤꯟ ꯑꯣꯏꯕ꯭ꯔꯥ ꯅꯠꯇ꯭ꯔꯒ ꯕꯦꯛ
ꯑꯩꯈꯣꯏꯗ ꯇ ꯕꯣꯔꯥꯗ ꯑꯣꯏꯅ ꯑꯣꯏꯅ
ꯑꯣ ꯕꯣꯔꯥ ꯀꯌꯥꯒꯨꯝꯕ ꯑꯗꯨꯝ ꯂꯧꯕ꯭ꯔꯥ ꯆꯍꯤꯗ ꯅꯣꯏ ꯐꯧꯁꯦ
ꯍꯟꯗ꯭ꯔꯦꯠ
ꯍꯟꯗ꯭ꯔꯦꯠ ꯁꯨꯕ꯭ꯔꯣ
ꯎꯝ ꯍꯟꯗ꯭ꯔꯦꯠ
ꯌꯥꯝꯃꯦꯍꯦ ꯑꯗꯨꯗꯤ
ꯎꯝ ꯑꯗꯨꯒ ꯑꯩꯈꯣꯏꯒꯤꯗꯨꯗꯅ ꯕꯣꯔꯗꯤꯡ ꯑꯉꯥꯡꯁꯤꯡꯁꯨ ꯔꯁꯟ ꯄꯤꯖꯗꯦ
ꯄꯤꯖꯥ ꯗꯦ
ꯎꯝ ꯆꯦꯡ ꯑꯆꯨꯝꯕ ꯄꯤꯖꯩ ꯑꯗꯨꯒ ꯑꯩꯒꯤ ꯕ꯭ꯔꯗꯔꯅ ꯑꯃꯨꯛꯀ ꯔꯁꯟ ꯆꯥꯕ
ꯑꯣ ꯐꯅ ꯑꯃꯨꯛ ꯃꯥꯎ ꯐꯥꯕ ꯃꯤꯗꯤ ꯑꯗꯨꯝ
ꯅꯠꯇꯦ ꯃꯥꯗꯤ ꯀꯩꯅꯣ ꯂꯩꯕꯒꯤꯅꯦ ꯎꯄꯥꯏ ꯂꯩꯇꯕ ꯕꯤ ꯄꯤ ꯂꯩꯕ
ꯑꯣ ꯑꯆꯥ ꯑꯠꯆꯥ
ꯑꯩꯒꯤ ꯏꯅꯥꯎꯅꯨꯄꯤꯁꯨꯀꯣ
ꯎꯝ
ꯑꯩꯒꯤ ꯁꯤꯁꯇꯔꯗꯣ ꯑꯗꯨꯁꯨ ꯔꯁꯟ ꯐꯛꯇ ꯆꯥꯏ ꯆꯦꯡ ꯌꯨꯝ ꯆꯥꯗꯦ ꯑꯗꯣ ꯑꯩꯗꯤ ꯆꯥꯕ ꯉꯝꯗꯦ ꯑꯩꯗꯤ ꯑꯗꯨꯝ ꯑꯗꯨꯒꯤ ꯑꯩꯈꯣꯏꯗ ꯆꯥꯛ ꯆꯥꯕꯗꯣ ꯃꯥꯒꯤ ꯃꯥꯒꯤ ꯆꯥꯏ
ꯑꯣ ꯑꯩꯁꯨ ꯔꯦꯁꯟꯒꯤ ꯈꯛꯇꯤ ꯍꯥꯎꯗꯦꯗ꯫
ꯑꯩꯗꯤ ꯆꯥꯕ ꯉꯝꯗꯦ ꯁꯤꯒꯦꯇꯧꯋꯦ꯫
ꯃꯤꯛꯁ ꯃꯤꯛꯁ ꯇꯧꯕꯗꯣ ꯆꯞ ꯆꯥꯔꯦꯀꯣ꯫
ꯎꯍꯨꯝ ꯃꯤꯛꯁ ꯇꯧꯕꯁꯨ ꯄꯥꯝꯗꯦ꯫
ꯑꯦ ꯑꯩꯗꯤ ꯃꯤꯛꯁ ꯇꯧꯔ ꯆꯥꯏ꯫
ꯍꯥꯥ꯫
ꯑꯩꯈꯣꯏꯗꯤ ꯂꯥꯎ ꯂꯩꯗꯕꯅꯤꯅꯀꯣ꯫
ꯑꯥ꯫
ꯆꯦꯡ ꯑꯍꯥꯎꯕꯗꯣ ꯂꯩꯔꯅꯤ ꯑꯗꯨꯒ ꯔꯦꯁꯟꯒ ꯃꯤꯛꯁ ꯇꯧꯔꯒ ꯆꯥꯕ꯫
ꯐꯩꯌꯦ ꯑꯁ ꯂꯧꯇꯧꯕꯗꯣ ꯌꯥꯝ ꯋꯥꯕꯅꯤꯗ꯫
ꯑꯣꯏꯔꯝꯃꯅꯤ ꯍꯣꯏ ꯑꯗꯨꯒ ꯍꯟꯗꯛꯁꯤꯗꯤ ꯂꯧ ꯇꯧꯕꯁꯨ꯫ ꯄꯩꯁꯥ ꯆꯪꯉꯦ ꯍꯥꯌꯦꯗꯀꯣ
ꯑꯁ ꯄꯩꯁꯥ ꯆꯪꯕꯅꯦ ꯑꯗꯨꯒ ꯊꯕꯛꯁꯨ ꯌꯥꯝ ꯁꯤꯜꯂꯦ꯫ ꯑꯗꯨꯒ ꯃꯤ ꯂꯩꯇꯕꯅꯤꯅ ꯃꯤꯉꯣꯟꯗ ꯂꯣꯏꯅꯃꯛ ꯅꯦꯛꯈ꯭ꯔꯅꯤ꯫ ꯅꯦꯛꯄꯗꯗꯤ ꯄꯩꯁꯥꯗꯣ ꯄꯥꯕ ꯀꯥꯟꯗꯗꯤ ꯆꯞ ꯃꯥꯟꯅꯔꯦ꯫
ꯑꯁꯤ ꯇꯝꯄꯥꯛ ꯂꯥꯎ ꯑꯃꯗꯤ ꯍꯤꯗꯥꯛꯁꯨ ꯌꯥꯎꯔꯝꯕꯅꯤꯀꯣ꯫
ꯎꯝ ꯌꯥꯎꯋꯤ꯫
ꯑꯣ꯫ ꯂꯥꯎꯁꯤꯗꯤ ꯅꯥꯛ ꯅꯥꯕ꯭ꯔꯥ ꯌꯨꯝꯒ꯫
ꯎꯝ ꯅꯥꯛꯅꯩꯏ ꯂꯝꯕꯤ ꯃꯇꯥꯏꯗ ꯂꯩꯑꯦ꯫
ꯎꯝ ꯅꯣꯏ ꯂꯝ ꯃꯐꯝ ꯐꯖꯕ꯭ꯔꯥ꯫
ꯐꯖꯩ꯫
ꯍꯥ꯫
ꯍꯣꯏ ꯐꯖꯩꯌꯦ꯫
ꯌꯦꯡꯅꯤꯡꯉꯤꯅꯦ ꯄꯨꯕꯤꯌꯣ꯫
ꯉꯁꯤꯗꯤ ꯀꯩ ꯊꯕꯛ ꯇꯧꯒꯦ ꯀꯩ ꯆꯠꯀꯦꯔꯣ꯫
ꯄꯥꯏꯗꯦ꯫ ꯆꯥꯠꯂꯣꯏ ꯑꯣ ꯏꯁꯤꯡ ꯆꯥꯠꯄꯔꯣ
ꯑꯗꯨꯝ ꯂꯩꯅꯤ꯫
ꯂꯩꯒꯅꯤ꯫
ꯎꯝ ꯐꯥꯏꯅꯦ꯫ ꯑꯗꯨ ꯅꯪ ꯎꯝ꯫
ꯑꯩꯈꯣꯏꯒꯤ ꯑꯪꯀꯜ ꯑꯩꯈꯣꯏꯒꯤ ꯌꯨꯝ꯫ ꯍꯦꯛ ꯌꯨꯝꯗꯀꯣ꯫
ꯎꯝ꯫
ꯀꯩꯅꯣ ꯂꯩꯌꯦꯕ ꯎꯝ꯫ ꯐꯣꯔꯦꯁ ꯃꯆꯥ ꯑꯃꯥ
ꯑꯣ
ꯑꯗꯨꯗꯀꯣ ꯎꯌꯦꯟꯗꯣ ꯐꯠꯇꯣ ꯇꯥꯔꯛꯀꯦ ꯌꯦꯉꯣ ꯁꯨꯝ ꯋꯥꯔꯤ ꯁꯥꯅ ꯁꯥꯅ ꯁꯨꯝ ꯌꯦꯡꯕ ꯑꯗꯨ ꯌꯦꯡꯂꯒ ꯎꯌꯦꯟꯗꯣ
ꯎꯝ
ꯐꯪꯕ ꯋꯥꯅꯤꯗ
ꯌꯦꯟ
ꯎꯝ ꯃꯨꯁꯔꯨꯝ
ꯑꯣ ꯑꯣ ꯑꯣ ꯆꯥꯅꯤꯡꯉꯤꯅꯦ ꯑꯗꯨꯒꯤ ꯐꯥꯔꯝꯗꯣ ꯅꯣꯏ ꯇꯧꯗꯦꯀꯣ
ꯀꯔꯤꯅꯣ
ꯑꯗꯨꯒꯨꯝꯕꯁꯨ ꯃꯤ ꯈꯔꯗꯤ ꯐꯥꯔꯝ ꯇꯧꯋꯦꯀꯣ
ꯑꯗꯒꯤ ꯑꯩꯈꯣꯏ ꯑꯪꯀꯜꯈꯗꯤ ꯁꯤꯗ ꯂꯩꯇꯦ
ꯑꯣ
ꯗꯀꯜ ꯈꯗꯤꯅ
ꯎꯝ
ꯃꯥ ꯁꯦꯀꯦꯟ ꯋꯥꯏꯐꯀꯤ ꯌꯨꯝꯗꯗꯤ
ꯑꯥ ꯎꯝ ꯃꯨꯁꯔꯨꯝ ꯃꯤꯁꯤꯡꯖꯦ ꯊꯥꯕꯁꯨ ꯌꯥꯎꯋꯤꯀꯣ ꯑꯈꯣꯏꯅ ꯁꯦꯝꯕꯁꯨ ꯌꯥꯎꯏ ꯂꯩꯀꯣ ꯁꯤꯗꯤ ꯁꯦꯝꯕꯥ ꯅꯠꯇꯦ ꯃꯇꯣꯝꯇ ꯂꯥꯛꯄꯥꯅꯤ ꯍꯧꯕ
ꯅꯪꯅ ꯑꯩꯒꯤ ꯁꯥꯎꯟꯗꯣ ꯋꯣꯀꯦꯜ ꯑꯅꯤ ꯊꯣꯛꯏ ꯀꯔꯤꯒꯤꯔꯥ
ꯒꯤꯔꯥ ꯌꯥꯔꯕ
ꯎꯝ ꯎꯝ ꯈꯪꯗꯦ ꯑꯦ ꯌꯥꯔꯦ ꯑ ꯑꯃꯨꯛ ꯊꯣꯛꯑꯦ
ꯍꯧꯖꯤꯛꯇꯤ ꯍꯧꯖꯤꯛꯇꯤ
ꯎꯝ
ꯌꯥꯋꯥ
ꯈꯪꯗꯦ ꯊꯨꯏꯌꯦ
ꯌꯥꯔꯕ ꯑꯩꯒꯤꯗꯣ
ꯑꯥ
ꯑꯥ ꯏꯁꯄꯤꯀꯔꯖꯦ ꯋꯥꯡꯈꯠꯄ ꯌꯥꯗꯕ ꯃꯥꯜꯂꯦ ꯑꯗꯨꯗꯤ
ꯏꯁꯄꯤꯀꯔꯗꯣ ꯀꯌꯥꯃꯨꯛ ꯋꯥꯡꯅ ꯊꯝꯒꯦ ꯍꯥꯏꯕ꯭ꯔꯣ
ꯈꯪꯗ꯭ꯔꯦ ꯑꯍꯟ ꯑꯣꯏꯈ꯭ꯔꯕꯅꯤꯅ
ꯌꯥꯝꯅ ꯑꯍꯟ ꯑꯣꯏꯅꯤꯡꯕꯔ꯭ ꯅꯪ
ꯑꯍꯟ ꯌꯥꯝ ꯑꯣꯏꯗ꯭ꯔꯤꯉꯩꯗꯅꯦ ꯅꯨꯄꯤ ꯊꯤꯈꯔꯣ
ꯎꯝ ꯅꯣꯏ ꯇꯝꯄꯥꯛꯃꯨꯛ ꯂꯥꯛꯑꯗꯤ
ꯍꯨꯝ
ꯊꯤ ꯊꯤꯅꯤꯡꯉꯥꯏꯗꯣ ꯂꯩꯇꯕꯒꯤꯅꯦꯕ
ꯍꯧꯖꯤꯛ ꯐꯥꯎꯕꯁꯨ ꯂꯩꯇꯕ
ꯎꯝ ꯂꯩꯕ ꯉꯝꯗ꯭ꯔꯦ ꯑꯈꯣꯏꯗꯤ ꯄꯨꯟꯁꯤꯁꯦ ꯖꯣꯛꯀꯔ ꯑꯣꯏꯗꯧꯔꯦ
ꯅꯣꯏ ꯅꯪ ꯅꯍꯥꯜ ꯂꯥꯛꯄꯗ ꯑꯋꯥꯊꯕꯤ ꯄꯨꯔꯛꯑꯣꯀꯣ ꯂꯩꯕ꯭ꯔꯥ
ꯑꯋꯥꯊꯕꯤ
ꯎꯝ
ꯀꯔꯤ ꯇꯧꯅꯤꯉꯥꯏ
ꯁꯤꯡꯖꯨ ꯆꯥꯅꯕ
ꯑꯁ ꯄꯨꯔꯛꯀꯦ ꯄꯨꯔꯛꯀꯦ ꯉꯔꯥꯡ ꯅꯨꯡꯗꯥꯡ ꯑꯩꯅ ꯁꯤꯡꯖꯨ ꯁꯨꯕꯅꯦꯕꯀꯣ ꯃꯪꯒꯟꯗꯣ
ꯎꯝ
ꯎꯝ ꯗ꯭ꯔꯥꯏꯌꯔꯗ ꯑꯦ ꯗ꯭ꯔꯥꯏꯌꯔ ꯍꯥꯏꯌꯦ
ꯑꯩꯗꯣ ꯀꯔꯤꯔ ꯈꯪꯗꯦ ꯆꯣꯏꯔꯣꯟ ꯄꯥꯔꯣꯟ ꯌꯥꯝ ꯂꯣ ꯔꯥꯏꯟꯇꯔꯅ ꯇꯛꯄꯅꯤ ꯑꯗꯨꯒ ꯄꯥꯎꯗꯔ ꯐꯖꯅ ꯑꯣꯟꯍꯟ ꯒ꯭ꯔꯦ
ꯍꯣꯏ ꯍꯣꯏ ꯍꯣꯏ ꯑꯥ ꯁꯣꯏꯈ꯭ꯔꯕꯒꯤ ꯃꯁꯤ ꯗ꯭ꯔꯥꯏꯌꯔꯁꯦ ꯌꯥꯝ ꯁꯥꯎꯅꯤꯡꯉꯦ
ꯑꯥ
ꯃꯁꯤ ꯗ꯭ꯔꯥꯏꯌꯥꯔꯕꯨ ꯌꯥꯝ ꯁꯥꯎꯅꯤꯡꯉꯦ ꯑꯩꯕꯨ ꯅꯣꯛꯍꯟꯕ
ꯑꯗꯨꯗꯤ ꯑꯩꯒꯤ ꯑꯟꯇꯤꯅ ꯑꯁ ꯅꯪꯒꯤ ꯃꯪꯒꯟꯁꯤꯗꯤ ꯌꯥꯝ ꯀꯨꯞꯇꯦ ꯀꯔꯝꯍꯥꯏꯅ ꯇꯧꯕ꯭ꯔ ꯍꯥꯏ ꯍꯥꯏꯗꯨꯒꯤ ꯑꯩꯅ ꯑꯁ ꯑꯄꯤꯅꯪ ꯉꯁꯥꯏꯗꯒꯤ ꯈꯪꯗꯕ꯭ꯔꯥ ꯑꯩꯅ
ꯁꯨꯡꯕꯟꯗ ꯁꯨꯕꯗꯣ ꯍꯥꯏꯕ ꯃꯥꯗꯤ ꯉꯛꯃꯟꯕꯒꯤꯀꯣ ꯁꯨꯡꯐꯝꯟꯗ ꯁꯨꯋꯦꯕꯣꯏ ꯌꯥꯃꯤꯕꯃꯪꯒꯅꯤꯗ
ꯑꯥ
ꯍꯣꯠ ꯀꯦꯁ ꯃꯆꯥ ꯑꯃ ꯊꯣꯛꯄꯅꯤꯕ
ꯃꯪꯒꯟ ꯈꯛꯄꯥ ꯆꯥꯔꯕꯗꯣ
ꯀꯔꯤꯕ
ꯅꯥꯄꯤꯒꯨꯝꯕ ꯍꯥꯞꯇꯦ
ꯑꯁ ꯅꯥꯄꯤꯈꯣꯏ ꯍꯥꯞꯇ꯭ꯔꯗꯤ ꯅꯪꯁꯨ ꯉꯥꯎꯕ꯭ꯔꯅꯤ
ꯑꯣ ꯃꯪꯒꯟ ꯁꯨꯃꯥꯏꯅ ꯁꯨꯕꯗꯣ ꯑꯗꯨꯅ ꯍꯦꯟꯅ ꯍꯥꯎꯋꯦꯀꯣ
ꯎꯝ ꯎꯝ ꯑꯗꯨꯒꯤ ꯐꯖꯅ ꯁꯨꯕꯤꯈ꯭ꯔꯦ ꯑꯁ ꯉꯔꯥꯡ ꯀꯣꯟꯅꯗꯕꯒꯤ ꯑꯃꯨꯛꯀ ꯁꯨꯕꯤꯌꯣ ꯑꯃꯨꯛꯀ ꯁꯨꯕꯤꯌꯣ ꯑꯩ ꯁꯤꯡꯖ ꯇꯧꯕꯩ ꯌꯥꯝ ꯍꯩꯕꯅꯤ
ꯑꯁ ꯑꯗꯨꯗꯤ ꯅꯪꯅ ꯇꯧꯕꯤꯗꯕꯅꯤ ꯅꯪ ꯂꯥꯛꯄ ꯃꯇꯝꯗ
ꯀꯎꯕꯤꯒꯦꯅ ꯑ ꯏꯁꯤꯡꯖꯨꯁꯨꯕ ꯌꯥꯝꯅ ꯍꯩ
ꯎꯝ ꯑꯗꯨꯅꯤ ꯑꯩꯈꯣꯏꯁꯨ ꯑꯋꯥꯊꯕꯤꯒꯤꯗꯣ ꯆꯥꯔꯗꯤ ꯃꯪꯒꯜꯗꯨꯣ ꯀꯣꯕꯔꯗꯨꯣ ꯂꯧꯊꯣꯛꯑꯅꯤꯅ
ꯀꯋꯔ ꯂꯧꯊꯣꯛꯂꯣꯏ
ꯑ
ꯑꯗꯨꯝ ꯄꯨꯜꯂꯞꯅ ꯒ꯭ꯔꯥꯏꯟꯗꯔꯗ ꯇꯛꯈ꯭ꯔꯅꯤ
ꯎꯝ ꯒ꯭ꯔꯦꯟꯗꯔ ꯂꯩꯇ꯭ꯔꯗꯤ
ꯆꯤꯟꯗ ꯇꯛꯈ꯭ꯔꯅꯤ ꯑꯩꯒꯤ ꯏꯄꯨꯅꯀꯣꯡ ꯉꯁꯛ ꯉꯔꯥꯡꯗꯣ ꯏꯕꯥꯅꯤꯗꯣ ꯊꯦꯡꯕ ꯀꯥꯟꯗ ꯆꯥꯟꯗꯦꯜꯗ ꯀꯣꯕꯤꯒꯨꯝꯕ ꯂꯩꯕ ꯆꯠꯄꯅꯦꯕ ꯁꯤꯡꯖꯨꯒꯤ ꯃꯪꯒꯟ ꯂꯩꯕ ꯆꯠꯄꯅꯦꯕ ꯍꯥ
ꯅꯛ ꯅꯥꯕ꯭ꯔꯣ ꯌꯥꯝ ꯂꯥꯞꯄ꯭ꯔꯣ
ꯈꯔ ꯂꯥꯛꯞꯄꯤꯕ
ꯑꯥꯎ
ꯑꯗꯨꯒꯤ ꯏꯕꯥꯅꯤ ꯆꯠꯂꯨꯕꯅꯦꯕ ꯏꯄꯨꯒ ꯏꯕꯥꯅꯤ ꯑꯗꯨꯒꯤ ꯃꯥꯅ ꯀꯔꯤ ꯍꯥꯏꯒꯅꯤ